ꯍꯜꯂꯣ
ꯅꯨꯡꯉꯥꯏꯔꯤꯕꯣ
ꯅꯨꯡꯉꯥꯏꯔꯤꯗ ꯑꯩꯅꯕꯨ ꯅꯨꯡꯉꯥꯏꯇꯗꯤ ꯀꯩꯅꯣꯅꯦ
ꯆꯥꯛ ꯏꯁꯤꯡꯗꯤ ꯊꯣꯡꯗ꯭ꯔꯥ
ꯑꯁ ꯆꯥꯛ ꯏꯁꯤꯡ ꯊꯣꯡꯗ꯭ꯔꯤ ꯑꯩꯈꯣꯏꯗꯤ ꯐꯣꯔꯦꯟꯒꯤ ꯆꯠꯅꯕꯤ ꯃꯇꯧ ꯇꯝꯕꯅꯤꯅ ꯊꯦꯡ ꯊꯦꯡ ꯆꯥꯏ
ꯎꯝ ꯐꯣꯔꯦꯟꯦꯟꯗꯅꯤꯅ
ꯎꯝ ꯅꯣꯏ ꯆꯥꯛ ꯆꯥꯔꯕꯣ
ꯁꯔ ꯇꯦ ꯄꯣ
ꯀꯥꯏ ꯆꯠꯔꯤꯗꯗꯅ
ꯀꯨꯁꯅꯔ ꯆꯥꯛ ꯆꯥꯒꯦꯅ ꯇꯧꯕꯅꯤ ꯂꯝꯄꯥꯛꯇ ꯑꯗꯨꯝ ꯁꯥꯟꯅ ꯂꯩꯔꯦ
ꯀꯧꯁꯜꯂꯁꯨ ꯂꯥꯛꯇ꯭ꯔꯕ
ꯎꯝ ꯃꯥꯥꯏ ꯂꯝꯄꯥꯛꯇ ꯁꯥꯟꯅꯅꯤꯡꯕꯤ ꯇꯧ ꯂꯩꯔꯦ
ꯎꯝ ꯍꯕꯨ ꯊꯑꯁꯥꯟꯅ ꯂꯨꯒꯥꯏꯅ
ꯁꯔꯗ ꯁꯨꯝ ꯁꯥꯟꯅ ꯂꯩꯔꯤꯅꯦꯍ ꯆꯠꯅꯤꯡꯉꯦꯕ ꯑꯥ ꯁꯣꯔꯣꯛꯇ
ꯑꯩꯁꯨ ꯍꯨꯏꯗꯣ ꯍꯨꯏꯗꯣ ꯂꯧ ꯂꯥꯛꯑꯣ ꯍꯥꯏꯕꯅꯦ ꯑꯃꯛꯇ ꯂꯧꯔꯗꯗꯤ ꯊꯧꯕꯥꯜꯗꯒꯤ
ꯏ ꯍꯟꯗꯛ ꯂꯧꯔꯅꯦ ꯍꯥꯏꯔꯕ ꯅꯪ ꯀꯩꯅꯣ ꯀꯩꯅꯣꯝꯗ ꯂꯧꯅꯤꯗꯥꯏꯅꯦ
ꯍꯟꯗꯛ ꯊꯥꯁꯤ ꯑꯗꯨꯝ ꯂꯧꯗꯣꯏ ꯃꯥꯜꯂꯦ ꯍꯟꯗꯛꯇꯤ ꯑꯩꯈꯣꯏ ꯕꯤ ꯊꯣꯛꯂꯛꯑꯒ ꯂꯧꯋꯤ ꯇꯧ
ꯎꯃꯒꯁꯠ ꯀꯔꯣ
ꯎꯝ ꯑꯣ ꯃꯣꯏ ꯍꯨꯏꯒꯤ ꯀꯩꯅꯣ ꯇꯧꯕ꯭ꯔꯣ ꯊꯥ ꯊꯥ ꯊꯥꯒꯤ ꯑꯃ ꯍꯤꯗꯥꯛ ꯀꯥꯞꯇꯅꯦ ꯊꯥ ꯑꯍꯨꯝꯂꯣꯝꯗꯤ ꯍꯤꯗꯥꯛ ꯀꯥꯞꯇꯥꯏꯅꯦ ꯃꯣꯏꯒꯤ
ꯊꯥ ꯑꯍꯨꯝꯗ ꯀꯥꯞꯀꯗꯕ ꯑꯍꯨꯝꯗꯒꯤ ꯊꯥ ꯑꯍꯨꯝ ꯑꯍꯨꯝ ꯀꯥꯟꯅ ꯁꯨꯝ ꯀꯥꯞꯀꯗꯕ
ꯎꯝ ꯊꯥ ꯑꯍꯥꯟꯕꯒꯤꯗꯤ ꯊꯥ ꯑꯃꯃ ꯆꯪꯗꯔ ꯀꯥꯞꯄꯤ ꯑꯃ ꯂꯩꯕꯣ
ꯊꯥ ꯑꯃꯝꯇꯪ ꯀꯥꯟꯅꯕꯤꯗꯨꯅ ꯗꯤ ꯋꯥꯔꯃꯤꯡ
ꯎꯝ
ꯑꯥ ꯃꯥꯏ ꯀꯥꯄꯦꯗꯅ ꯊꯥꯎ ꯐꯥꯕꯗ
ꯎꯝ
ꯑꯦ ꯊꯥ ꯑꯍꯨꯝꯗ ꯇꯔꯨꯛꯅꯦꯕꯀꯣ ꯑꯗꯨꯒ ꯃꯊꯪꯗ ꯑꯗꯨꯒꯤ ꯍꯦꯛ ꯀꯥꯞꯈꯤꯕ ꯊꯥ ꯑꯃ ꯂꯩꯔꯀꯥꯟꯗꯗꯤ ꯋꯥꯔꯃꯤꯡ ꯑꯃꯛ ꯀꯥꯞꯀꯗꯕ
ꯎꯝ ꯍꯧꯖꯤꯛꯇꯤ ꯊꯥ ꯀꯩꯅꯣ ꯁꯨꯨꯔꯃꯤꯅ ꯑꯩ ꯂꯧꯗꯣꯏꯗꯣ ꯆꯥꯛ ꯆꯥꯕ ꯍꯩꯔꯝꯃꯅꯤꯗ ꯎ
ꯃꯥꯔ
ꯄꯦꯗꯤꯒ꯭ꯔꯤ ꯑꯃ ꯂꯩꯕꯗ ꯑ
ꯄꯦꯗꯤꯒ꯭ꯔꯤ ꯑꯃ ꯂꯩꯕ꯭ꯔꯥ ꯑꯃ ꯑꯍꯥꯟꯕꯒꯤ ꯃꯣꯏ ꯑꯃ ꯆꯥꯎꯈꯠꯅꯕꯒꯤ ꯄꯦꯗꯤꯒ꯭ꯔꯤꯒꯤ ꯑꯃ ꯂꯩꯕ꯭ꯔꯥ
ꯍ ꯆꯪꯉꯡꯂꯣ
ꯎ ꯍꯂꯣ
ꯆꯪꯃꯨ ꯀꯅꯥ ꯊ
ꯆꯥꯛꯁꯦ ꯈꯪꯗ꯭ꯔꯤ ꯀꯅꯥꯝ ꯂꯥꯛꯇꯦ
ꯑꯥ ꯍ ꯅ꯭ꯔꯣꯍꯤꯁꯨ ꯍꯣꯏ
ꯀꯔꯥꯏꯔꯣ ꯍꯛꯀꯒ ꯃꯉꯥꯒ ꯆꯞ ꯃꯥꯟꯅꯩ ꯑꯅꯤꯗꯣ ꯂꯩꯃꯤꯟꯅꯕꯅꯤ ꯍꯥꯏꯕꯅ ꯁꯥꯟꯅꯩ ꯔꯣꯍꯤꯠꯁꯤꯅ ꯑꯃꯨꯛ ꯃꯤꯀꯞ ꯇꯤꯊꯣꯛꯑꯅꯦꯕ ꯄꯨꯡ ꯃꯥꯄꯟ ꯇꯔꯥ ꯁ꯭ꯋꯥꯏꯁꯤꯗ ꯍꯥ ꯀꯌꯥ ꯅꯣ
ꯔꯣꯍꯤꯠꯁꯨ ꯕꯣꯜ ꯌꯦꯡꯕ꯭ꯔꯕ
ꯈꯔꯣꯜꯅꯤ ꯍꯗ ꯈꯣ ꯃꯥꯔ ꯀꯩꯅ ꯇꯧꯗꯅ
ꯍꯣꯡꯅ ꯆꯟꯕ
ꯅꯪꯅꯦ ꯌꯥꯝ ꯅꯨꯡꯉꯥꯏꯇꯦ
ꯆꯞꯄ꯭ꯔꯕ
ꯅꯦ ꯅꯨꯡꯉꯥꯏꯇꯦꯅ ꯈꯔ ꯈꯔ ꯆꯠꯂꯤ ꯆꯥꯕꯤ ꯇꯧꯕ ꯁꯨꯃꯥꯏꯅ ꯇꯧ
ꯍꯧꯖꯤꯛ ꯑꯃꯨꯛ ꯆꯠꯇ꯭ꯔꯦ
ꯐꯔꯥꯅꯤ ꯐꯔꯛꯑꯅꯤ
ꯑꯩꯈꯣꯏ ꯔꯣꯍꯤꯠꯅ ꯑꯩꯈꯣꯏ ꯔꯣꯍꯤꯅ ꯇꯧꯔꯤꯁꯤꯅ ꯑꯃꯨꯛ ꯄꯨꯡ ꯃꯥꯄꯜ ꯇꯔꯥ ꯁ꯭ꯋꯥꯏꯗ ꯄꯕꯤꯛ ꯎꯞ ꯊꯣꯛꯑꯅꯦ ꯃꯥꯁꯦ ꯇꯔꯥ ꯁ꯭ꯋꯥꯏꯗ ꯑꯗꯨ ꯀ ꯑꯗꯨꯝ ꯍꯒ ꯅꯠꯇꯕꯤꯗ ꯐꯣꯟ ꯐꯣꯟ ꯌꯦꯡꯉꯒ ꯑꯗꯨꯝ ꯂꯩꯕ ꯄꯨꯡ ꯕꯥꯔꯣ ꯑꯃꯐꯥꯎ ꯐꯣꯟ ꯌꯦꯡꯉ ꯂꯩꯗꯣꯏꯕ ꯑꯁ ꯕ꯭ꯔꯁ ꯇꯧꯗꯕꯤ
ꯎꯝ ꯐꯔꯦ ꯐꯔꯦ
ꯑꯈꯣꯏ ꯃꯉꯥꯟꯅ ꯑꯃꯨꯛ ꯄꯨꯡ ꯕꯔꯣ ꯑꯃꯗ ꯑꯃꯨꯛ ꯂꯦꯡꯈꯠꯂꯛꯄꯤꯅꯤꯗꯣ
ꯃꯇꯝ ꯆꯞ ꯆꯥꯅ ꯕꯦꯁꯤꯗꯤ ꯆꯥꯛ ꯆꯥꯗꯕꯤ ꯆꯠꯈ꯭ꯔꯦ ꯑꯗꯨꯗꯤ
ꯈꯪꯗꯦ ꯕꯦꯁꯤ ꯃꯥ ꯂꯥꯏꯕ꯭ꯔꯦꯔꯤ ꯆꯠꯈꯤꯕ꯭ꯔꯥ ꯆꯠꯇꯕ꯭ꯔꯥ ꯈꯪꯗꯦ
ꯃꯣꯏ ꯃꯃꯥꯟꯅꯕꯗꯣ ꯉꯔꯥꯡ
ꯑꯃ ꯄꯦꯗꯤꯛ ꯑ
ꯆꯥꯛ ꯀꯩꯅꯣ ꯇꯧꯕꯗꯨꯗ ꯆꯥꯛ ꯀ ꯃꯣꯏ ꯁꯥꯏꯒ ꯋꯥꯔꯤ ꯁꯥꯟꯅꯔꯤ ꯍꯥꯏꯔꯒ ꯐꯣꯟ ꯇꯧꯅꯖꯦ ꯍꯥꯏꯔ ꯑꯗꯨꯝ ꯀꯥꯎꯒ꯭ꯔ ꯃꯥꯜꯂꯦꯅ
ꯎꯝ ꯑꯃ ꯄꯦꯗꯤꯒ꯭ꯔꯤꯒꯤ ꯑꯃ ꯂꯩꯕ꯭ꯔꯥ ꯑ ꯀꯩꯅꯣꯒꯤ ꯄꯦꯗꯤꯒ꯭ꯔꯤꯒꯤ ꯑ ꯃꯣꯏ ꯈꯔ ꯆꯥ ꯆꯥꯎꯈꯠꯅꯕꯒꯤ ꯑꯃ ꯄꯤꯖꯕꯩ ꯑꯃ ꯂꯩꯕ ꯄꯤꯗꯤꯒ꯭ꯔꯤꯒꯤ
ꯄꯤꯗꯤꯒ꯭ꯔꯤ ꯃꯈꯜ ꯌꯥꯝ ꯂꯩꯕꯅꯤ
ꯎꯝ ꯑꯗꯨꯃ ꯂꯩꯔꯕ ꯑꯗꯒꯤ ꯑ ꯑꯩ ꯀꯩꯅꯣꯗꯣꯝꯒ ꯂꯩꯔꯕ ꯃꯣꯏꯒꯤ ꯑꯃ ꯋꯟꯁ ꯑꯃ ꯇꯨꯝꯅꯕꯒꯤ ꯑꯃ ꯃꯣꯟ ꯈꯔ ꯃꯥꯟ ꯈꯔ ꯑꯄꯥꯛꯄ ꯑꯃ ꯍꯨꯏ ꯇꯨꯝꯕꯩꯗꯣ
ꯎꯝ
ꯑꯗꯨꯝꯒ ꯂꯩꯕꯤꯔꯗꯤ ꯌꯥꯔꯅꯤ
ꯄꯩꯁꯥ ꯄꯥꯏꯔꯤꯅꯦ ꯑꯗꯨꯨꯗꯤ
ꯑꯦ ꯍꯨꯏꯗꯨꯗꯤ ꯐ꯭ꯔꯤꯗꯅꯤꯍꯦ ꯂꯧꯗꯣꯏꯖꯦ ꯑꯗꯨ ꯀꯩꯅꯣꯗꯨ ꯂꯩꯕꯩ ꯋꯥꯅꯤꯍꯦ
ꯎꯝ
ꯀꯌꯥꯕꯨ ꯄꯤꯔꯝꯗꯣꯔꯤꯒꯦ ꯑꯗꯨꯕꯨ
ꯑꯩ ꯗꯤꯋꯥꯃꯤꯡ ꯇꯦꯕ꯭ꯂꯦꯠꯇ ꯂꯩꯕꯤꯒꯦ ꯇꯧꯕꯅꯤ ꯃꯈꯥꯖꯦ ꯅꯣꯏꯈꯠꯂꯨ ꯌꯥꯗ꯭ꯔꯦꯕ
ꯎꯝ ꯅꯦꯠ ꯅꯨꯡꯉꯥꯏꯇꯦ ꯅꯪ
ꯗꯤꯋꯥꯃꯤꯡ ꯑꯝꯇ ꯊꯥꯗꯣꯛꯑꯒ ꯑꯝꯇ ꯅꯣꯏꯍꯟꯒꯦ ꯁꯦ ꯆꯥꯔꯁꯨ ꯐꯖ ꯆꯥꯔꯤꯅꯤ ꯃꯥꯅ ꯆꯥꯕꯗ ꯑꯗꯨ ꯃꯌꯥꯡꯖꯤ ꯁꯨꯝ ꯀꯪꯖꯤꯜꯂꯤ
ꯎꯝ ꯃꯌꯥꯡ ꯈꯔ ꯀꯪꯉꯤꯅꯦ ꯆꯥꯕꯗꯤ ꯐꯖꯅ ꯆꯥꯏ ꯃꯥ ꯑꯩꯅ ꯎꯕꯗ
ꯎꯝ ꯇꯤꯟ ꯂꯩꯔꯦ ꯇꯤꯟ ꯍꯤꯗꯥꯛ ꯑꯝꯇ ꯊꯥꯗꯣꯛꯇꯗꯤ
ꯎꯝ ꯔꯦꯕꯤꯁꯀꯤ ꯔꯦꯕꯤꯁꯀꯤ ꯚꯦꯛꯁꯤꯟꯗꯤ ꯀꯥꯞꯊꯣꯛꯈ꯭ꯔꯕꯣ
ꯀꯥꯞꯊꯣꯛꯈ꯭ꯔꯝꯅꯤ ꯑꯃꯨꯛ ꯀꯥꯞꯄ ꯃꯇꯝ ꯑꯣꯏꯔꯝꯅꯤ ꯀꯥꯞꯇ꯭ꯔꯗꯤ ꯑꯝꯇꯒ
ꯎꯝ
ꯌꯨꯝ ꯆꯠꯂꯒ ꯑꯅꯤ ꯑꯃꯠ ꯑꯥ ꯉꯥꯠ ꯉꯍꯥꯟ ꯏꯌꯨ ꯖꯊꯣꯛꯑꯝꯕꯅꯤꯅꯦ ꯑꯗꯨꯒ ꯑꯝꯇ ꯌꯨꯝ ꯑꯝꯇ ꯌꯨꯝ ꯆꯠꯄꯅ ꯀꯥꯞꯊꯣꯛꯇ꯭ꯔꯗꯤ ꯄꯨꯟ ꯄꯨꯟꯅ
ꯃꯣꯏ ꯑꯅꯤꯗꯣ ꯌꯥꯟꯗꯤ ꯌꯥꯅꯕ꯭ꯔꯥ ꯑꯩꯈꯣꯏꯒꯤ
ꯄꯤꯛꯏꯉꯥꯏꯗꯗꯤ ꯑꯁꯤ ꯑꯃꯖꯤꯅ ꯁꯥꯟꯅꯕꯣꯏ ꯀꯩꯑꯣꯏ ꯇꯧꯔꯝꯕꯅꯤ ꯍꯧꯖꯤꯛꯇꯤ ꯆꯥꯎꯔꯕꯅꯤꯅ ꯈꯔ ꯆꯤꯛꯅꯔꯅꯤ ꯑꯗꯨ ꯆꯤꯛꯅꯔꯖꯨ ꯑꯃꯨꯛꯇꯪ ꯆꯤꯛ ꯅꯧ ꯉꯥꯏꯔꯦ ꯎꯕꯥꯏꯅꯤ ꯈꯝꯕꯟꯅꯩꯕ ꯈꯝꯕꯟꯅꯩꯌꯦꯕ ꯑꯃ ꯂꯨ ꯇꯧꯒ꯭ꯔꯦꯅ
ꯎꯝ ꯎꯝ ꯑꯗꯨꯅꯤ ꯕꯦꯔꯥ ꯀꯥꯏꯁꯦ
ꯎꯝ
ꯈꯣꯏꯁꯥꯏ ꯍꯣꯏ ꯍꯨꯏ ꯑꯩ ꯅꯍꯥꯟꯃꯨꯛ ꯄꯣꯔꯛꯄꯗꯨꯖꯨ ꯕꯦꯔꯥꯅꯤꯍꯦ ꯑꯗꯨꯖꯨ
ꯍꯧꯗꯣꯡꯖꯨ ꯃꯆꯥ ꯑꯅꯤ ꯄꯣꯛꯍꯧꯔꯦ
ꯎꯝ
ꯍꯧꯗꯣꯡ ꯑꯉꯥꯡꯕ ꯑ ꯑꯃꯅꯦ ꯑꯉꯥꯡꯕꯒ ꯑꯉꯧꯕꯒ ꯂꯥꯡꯕ ꯑꯃꯅꯦ
ꯎꯝ ꯎꯝ
ꯑꯗꯨꯁꯨ ꯚꯦꯛꯁꯤꯟ ꯀꯥꯞꯊꯣꯛꯈ꯭ꯔꯗꯤ
ꯑꯩꯈꯣꯏ ꯁꯥꯥꯏ ꯑꯩꯈꯣꯏꯁꯨ ꯅꯨꯡꯁꯤꯕꯅꯦꯕ ꯃꯥ ꯑꯁ ꯑꯉꯥꯡ ꯑ ꯑꯃꯗ ꯑꯩꯈꯣꯏ ꯁꯥꯏꯅ ꯑꯉꯥꯡ ꯑꯝꯇ ꯄꯥꯝꯃꯤꯕ ꯄꯣꯠꯇꯦ ꯍꯦꯛꯇ ꯈꯣꯡꯖꯤꯜꯂꯒ ꯉꯪꯗꯣꯏ
ꯑꯦ ꯎꯏ ꯈꯝꯕꯜ ꯌꯥꯝ ꯆꯥꯎꯋ ꯑꯗꯨꯃꯥꯏꯅ ꯇꯧꯕꯅꯦ ꯍꯧꯛꯇ
ꯎꯝ ꯏꯔꯨꯖꯗꯕꯕꯨ ꯀꯨꯏꯔꯦꯅꯦ ꯑꯩꯈꯣꯏ ꯁꯥꯏꯔꯨꯁꯤꯗꯨꯕꯨ ꯅꯨꯡꯗꯤ ꯅꯨꯡꯁꯤꯕꯅꯦ ꯑꯍꯗ
ꯁꯤꯁ ꯑꯨꯛꯇ ꯉꯁꯤ ꯏꯔꯨꯖꯒꯦꯅ ꯈꯜꯂꯝꯕꯅꯤ ꯃꯥ ꯏꯔꯨꯖꯒꯦ ꯇꯧꯔꯗꯤ ꯅꯣꯡ ꯅꯨꯡ ꯉꯥꯡꯗ꯭ꯔꯦ
ꯋꯦꯗꯔꯁꯦ ꯑꯁ ꯈꯪꯗꯦꯗ ꯅꯍꯥꯟꯗꯩ ꯋꯦꯗꯔꯁꯦ ꯁꯨꯃꯥꯏꯅ ꯑꯗꯨꯝ ꯇꯧꯔ ꯂꯩꯔꯦꯨ ꯅꯨꯡꯁꯥ ꯁꯥꯥ ꯑꯃꯨꯃꯪ ꯎꯝ ꯄꯥꯏꯟ ꯇꯣꯂꯦ
ꯑ ꯑꯌꯨꯨꯝ ꯆꯂꯕꯗ
ꯎꯝ
ꯐꯤꯁꯦ ꯍꯦꯛ ꯁꯨꯨꯔꯣꯏꯒ ꯐꯧꯕ ꯅꯣꯡꯁꯦ ꯍꯦꯛ ꯇꯥꯕ ꯅꯨꯡꯁꯥ ꯑꯃꯨꯛ ꯁꯥꯗꯣꯔꯛꯦꯅ ꯍꯦꯛ ꯍꯦꯛ ꯐꯥꯎꯕ ꯅꯣꯡ ꯍꯦꯛ ꯇꯥꯔꯛꯄ ꯍꯥꯏꯇꯥꯔꯦ ꯑꯍꯨꯝꯂꯛꯄꯦꯛꯅꯦꯕ ꯑꯗꯨꯃꯥꯏꯅ ꯇꯧꯔꯤ ꯏ ꯀꯥ
ꯎꯝ ꯎꯝ
ꯗ꯭ꯔꯥꯏꯒ ꯇꯧꯔꯝꯗꯗꯤꯕꯣ ꯀꯥꯡꯪꯗꯕꯤ ꯂꯥꯛꯑꯗꯕꯅꯤ ꯀꯪꯉ
ꯑꯖꯥ
ꯍꯦꯛ ꯐꯧꯗꯣꯛꯄꯒ ꯍꯦꯛꯇ ꯊꯨꯔꯛꯄ ꯍꯥꯏꯇꯥꯔꯦ ꯑꯗꯨ ꯃꯤꯅꯤꯠ ꯐꯥꯅ ꯆꯨꯒꯗꯦꯀꯣ
ꯎꯝ
ꯁ ꯈꯪꯗꯦ ꯁꯠ ꯃꯇꯝ ꯂꯦꯟꯕ ꯋꯥ ꯁꯦꯞꯇꯦꯝꯕꯔꯗ ꯀꯣꯏ ꯆꯠꯊꯣꯛꯎꯁꯤꯅꯪꯗꯤ ꯂꯥꯗꯥꯛꯇꯣ
ꯃꯔꯨꯞꯇꯤ ꯍꯟꯗꯛ ꯂꯣꯏ ꯐꯪꯒꯅꯤ
ꯕꯦꯁꯀꯤꯒ ꯑꯩꯒꯁꯨ ꯀꯣꯏꯕ ꯑ ꯑꯃꯨꯇꯪꯗꯤ ꯆꯠꯁꯦꯅ ꯍꯥꯏꯕꯅꯦ
ꯎ ꯃꯄꯥꯟ ꯂꯣꯝꯗꯔꯣꯑꯣ
ꯑꯥ
ꯁꯤꯂꯣꯡ ꯀꯣꯏ ꯌꯥꯏ ꯀꯩꯅꯣ ꯁꯤꯂꯣꯡ ꯂꯨꯄꯥ ꯂꯤꯁꯤꯡ ꯃꯍꯥꯟꯗ ꯑꯩꯅ ꯂꯥꯗꯥꯛꯇꯩꯒꯤ ꯀꯩ ꯂꯩꯕꯤꯔꯣ ꯍꯪꯕꯅꯦ ꯑꯁ ꯈꯪꯗꯦ ꯑꯩꯗꯤ ꯑꯣ ꯂꯥꯗꯥꯛꯗꯩ ꯀꯤꯆꯦꯠ ꯑꯃ ꯂꯩꯕꯤꯔꯛꯒꯦ ꯍꯥꯏꯕ ꯅꯪꯒꯤ
ꯎꯝ
ꯁꯤꯂꯣꯡ ꯌꯥꯏ ꯀꯩꯅꯣ ꯁꯤꯂꯣꯡꯁꯦ ꯂꯨꯄꯥ ꯂꯤꯁꯤꯡ ꯇꯤꯛꯀꯦꯠꯀ ꯀꯩꯒ ꯂꯨꯄꯥ ꯂꯤꯁꯤꯡ ꯀꯨꯟꯕ ꯍꯥꯏꯕꯗ ꯌꯥꯏ ꯑꯗꯣ
ꯃꯤ ꯁꯤꯂꯣꯡꯗ ꯀꯩꯅꯣꯝꯇꯪ ꯃꯄ ꯑꯃꯝꯗ ꯁꯨꯝ ꯀꯣꯏꯊꯣꯛꯄ ꯑꯣꯏꯅ ꯆꯠꯂꯨꯗꯦ ꯀꯅ
ꯎꯝ ꯀꯨꯟꯃꯨꯛꯇꯪ ꯄꯥꯏꯕ ꯑꯗꯨꯝ ꯌꯥꯏꯕ
ꯑ
ꯑꯩꯈꯣꯏ ꯗꯤꯄꯥꯔꯠꯃꯦꯟꯒꯤ ꯆꯠꯈꯤꯕꯗꯨꯕꯨ
ꯑꯩꯈꯣꯏꯗꯤ ꯗꯤꯄꯥꯔꯠꯃꯦꯟꯒꯤ ꯀꯩꯅꯣꯝꯅ ꯄꯥꯏꯗꯅ ꯑꯗꯩ ꯑꯣꯖꯥꯁꯨ ꯄꯨꯕꯤꯅꯕ ꯂꯩꯇꯕꯒ ꯆꯁꯨ ꯍꯒꯔꯦꯗꯅ
ꯅꯣꯏ ꯑꯦꯛꯁꯇ꯭ꯔꯥꯅꯦꯒ ꯆꯠ ꯐꯪꯖꯗ꯭ꯔꯕꯅꯤꯅꯦ
ꯎꯝ
ꯁꯤꯂꯣꯡꯁꯦ ꯑꯝꯇꯒ ꯆꯠꯅꯤꯡꯉꯩꯗꯤ ꯄꯦꯟꯕꯅꯏ ꯃꯒꯤ ꯀꯣꯏꯐꯝꯗꯣ ꯌꯥꯝꯃꯦ ꯑꯩꯈꯣꯏꯐꯝꯗ ꯐꯖꯅ ꯂꯩ ꯍꯥꯏꯕꯅꯤ ꯑꯗꯨ ꯋꯦꯗꯔꯁꯨ ꯅꯨꯡꯉꯥꯏ
ꯑꯩꯗꯤ ꯍꯧꯖꯤꯛ ꯎꯈ꯭ꯔꯨꯜꯕꯨ ꯀꯟꯅ ꯆꯠꯅꯤꯡꯉꯤꯅꯦꯕꯣ
ꯎꯈꯨꯜ ꯎꯝ ꯈꯨꯜꯁꯦ ꯍꯧꯖꯤ ꯌꯥꯔꯣꯏꯅꯦ
ꯃꯟꯁꯨꯟꯒꯤ ꯍꯧꯖꯤꯛ ꯎꯈ꯭ꯔꯨꯜꯗꯣ ꯪꯒꯜ ꯐꯥꯎ ꯆꯪꯉꯣ ꯑꯁꯕꯖꯗꯤꯨꯡꯉ
ꯍꯖꯤ ꯆꯂꯣ
ꯄꯅꯥꯦ ꯀꯣꯅꯨꯡ ꯇ
ꯎꯝ
ꯂꯝꯕꯤꯒꯗꯣ ꯊꯤꯅ ꯏꯪꯂꯤꯁꯀꯤ ꯏꯪꯂꯤꯁꯀꯤ ꯂꯝꯕꯤ ꯃꯥꯡꯕꯅꯤ
ꯑꯥ ꯑ ꯄꯩꯁꯥꯕꯨ ꯂꯩꯇ꯭ꯔꯤ ꯂꯗꯥꯛ ꯆꯠꯇꯣꯏꯁꯦ ꯄꯩꯁꯥ ꯂꯨꯄꯥ ꯂꯤꯁꯤꯡ ꯀꯨꯟ ꯀꯨꯟꯊꯥꯗ ꯀꯨꯟꯊ꯭ꯔꯥ ꯃꯉꯥꯃꯨꯛꯥꯏꯔꯦ ꯀꯨꯟꯊꯥ ꯃ ꯅꯤꯐꯨꯃꯨꯛ ꯄꯥꯏꯔꯦ ꯆꯠꯇꯗꯤ ꯌꯥꯔꯣꯏ
ꯎ ꯂꯝ ꯆꯠꯄ ꯄꯩꯁꯥ ꯌꯥꯎꯗꯗꯤ
ꯑꯩꯉꯣꯟꯗ
ꯎꯝ
ꯑꯩꯉꯣꯟꯗ ꯂꯤꯁꯤꯡ ꯇꯔꯥꯃꯉꯥꯃꯨꯛꯇꯤ ꯂꯩꯔꯦ ꯑꯗꯨꯒ ꯂꯤꯁꯤꯡ ꯈꯣꯏꯃꯥ ꯍꯣꯏꯗꯩ ꯂꯤꯁꯤꯡ ꯈꯔ ꯂꯧꯔꯒ ꯑꯗꯨꯃꯥꯏ ꯁꯥꯒꯠꯂ ꯆꯠꯀꯦ ꯇꯧꯕꯅꯤ
ꯑꯣ
ꯒ꯭ꯌꯥꯟ ꯇꯥꯗꯦ ꯁꯨꯝ ꯕꯥꯏꯛ ꯑꯝꯇ ꯊꯧꯗꯔꯨꯒꯦ ꯃꯣꯏ ꯂꯦꯟꯁ꯭ꯂꯥꯏꯠ ꯊꯣꯛꯄꯗꯨꯅꯦ ꯌꯥꯝ ꯇꯜꯂꯖꯁꯦ ꯂꯦꯟꯁ꯭ꯂꯥꯏꯠ ꯊꯣꯛꯄ ꯃꯇꯝꯗ ꯑꯣꯏꯔꯗꯤ ꯆꯠꯅꯤꯡꯗꯦꯕ
ꯂꯦꯟꯁ꯭ꯂꯥꯏꯠ ꯊꯣꯛꯑꯗꯤ ꯕꯤꯔꯥ ꯀꯥꯏ
ꯂꯗꯥꯛ ꯕꯥꯏ ꯔꯦꯟꯇꯦꯜꯗꯣ ꯃꯣꯏ ꯀꯩꯅꯣ ꯅꯠꯇꯗꯤ ꯆꯪꯕ ꯌꯥꯗꯦꯒꯥꯏꯅ ꯃꯔꯛ ꯑꯃꯥ ꯇꯧꯔꯝꯕꯅꯤ ꯔꯦꯟꯇꯦꯜ ꯕꯥꯏꯛ ꯔꯦꯟꯇꯦꯜ ꯕꯥꯏꯛꯇꯣ ꯆꯪꯕ ꯌꯥꯗ꯭ꯔꯦꯅ ꯇꯧꯔꯝꯕꯅꯤ ꯃꯛ ꯑꯃꯥ ꯀꯩꯅꯣꯝ ꯗ꯭ꯔꯗꯤ
ꯎꯝ ꯑ ꯆꯪꯅꯗ꯭ꯔꯗꯤ ꯀꯅꯥꯅꯕꯨ
ꯂꯣꯀꯦꯜꯒꯤ ꯀꯩꯅꯣꯝ ꯌꯥꯎꯗ꯭ꯔꯗꯤ ꯆꯪꯕ ꯌꯥꯗꯦꯅ ꯇꯧꯔꯝꯕꯅꯦ ꯉꯔꯥꯡ ꯊꯦꯡꯅꯍꯧꯋꯦ
ꯔꯦꯟꯇꯦꯜꯒꯤꯗꯤ ꯑꯩ ꯈꯟꯕꯗ ꯃꯣꯏꯗꯣ ꯔꯦꯟꯇꯦꯜꯗ ꯅꯨꯄꯥ ꯑꯩꯅ ꯃꯅꯥꯂꯤꯗ ꯃꯅꯥꯂꯤꯗ ꯍꯤꯃꯥꯂꯌꯥ ꯋꯥꯏꯕꯗꯣ ꯅꯨꯄꯥ ꯑꯗꯨꯝ ꯃꯣꯏꯗꯣ ꯄꯨꯡ ꯂꯨꯄꯥ ꯆ ꯆꯅꯤꯄꯥꯟ ꯆꯃꯥ ꯆꯅꯤꯄꯥꯜ ꯑꯗꯥꯥꯏꯅ ꯍꯥꯏ ꯃꯣꯏꯗ ꯍꯤꯃꯥꯂꯌꯥꯗꯣ
ꯅꯣꯡ ꯅꯣꯡꯃ ꯑꯣꯏꯗꯧ ꯇꯧ ꯄꯨꯡ ꯀꯌꯥꯅꯣꯝ ꯑꯣꯏꯕꯅꯤꯅꯦ ꯈꯔ ꯅꯣꯡꯃ ꯑꯣꯏꯗꯒꯨꯝ ꯇꯧꯕꯅꯤ ꯑꯗꯨꯒ ꯑꯃꯥ ꯄ꯭ꯔꯕꯤꯟ ꯄ꯭ꯔꯕꯤꯟ ꯈꯣꯏꯅꯤꯗꯤ ꯀꯩꯅꯣ ꯋꯥꯏꯌꯦ ꯑꯃꯥ ꯑꯦꯟꯇꯣꯛꯇꯣ
ꯎꯝ
ꯂꯨꯄꯥ ꯆꯍꯨꯝꯗꯅ ꯆꯥꯝꯔꯤꯗꯅ ꯀꯩꯅꯣ ꯋꯥꯏ ꯍꯟ ꯍꯟ ꯗꯨꯒ ꯂꯨꯄꯥ ꯆꯅꯤꯒꯤ ꯊꯥꯎ ꯍꯥꯟꯖꯜꯂꯦ